ꯑ ꯍꯜꯂꯣ
ꯑ ꯀꯩ ꯇꯧꯔꯤꯒꯦ
ꯑꯃ ꯀꯩꯁꯨ ꯇꯧꯗꯦ
ꯑꯣꯀꯦ ꯅꯨꯡꯉꯥꯏꯔꯤꯕ꯭ꯔꯣ
ꯍꯣꯏ ꯅꯨꯡꯉꯥꯏꯔꯤ
ꯑꯣꯀꯦ ꯆꯥꯛ ꯆꯥꯔꯕꯣ
ꯑꯁ ꯆꯥꯗ꯭ꯔꯤꯗ ꯍꯧꯖꯤꯛꯇꯤ ꯉꯟꯅꯤꯗ ꯍꯧꯖꯤꯛꯅ ꯐꯤꯔꯣꯜ ꯁꯨꯕ ꯂꯣꯏꯔꯒ ꯐꯝꯃꯨꯛꯗ ꯐꯝꯃꯤꯌꯦ
ꯑꯣꯀꯦ ꯑꯩꯕꯨꯗꯤ ꯉꯁꯥꯏꯗꯒꯤ ꯐꯝꯃ ꯂꯩꯈ꯭ꯔꯦ ꯄꯣꯊꯥꯕ ꯃꯇꯝ ꯐꯪꯗ꯭ꯔꯦ ꯉꯁꯥꯏꯗꯒꯤ ꯇꯤꯚꯤ ꯌꯦꯡꯕ ꯇꯤꯚꯤ ꯌꯦꯡꯉꯒ ꯐꯝꯃꯒ ꯂꯩꯕ꯭ꯔꯣ ꯐꯝꯃꯒ ꯌꯨꯇꯨꯞ ꯌꯦꯡꯕ ꯌꯨꯇꯨꯞ ꯌꯦꯡꯉꯒ ꯃꯤꯕꯨ ꯀꯣꯜ ꯇꯧꯕꯁ ꯑꯗꯨ ꯑꯥ ꯑꯥ ꯐꯦꯛ ꯀꯩꯅꯣ ꯑꯗꯨꯝ ꯀꯣꯏꯕ ꯆꯠꯄꯒꯨꯝꯕ ꯇꯧꯕꯀꯣ ꯑꯇꯣꯞ ꯀꯊꯕꯇꯤ ꯂꯩꯇꯦ
ꯑꯩꯗꯤ ꯅꯪ ꯅꯨꯄꯤꯔ ꯈꯜꯂꯨꯕꯅꯦ ꯑꯗꯨ ꯅꯨꯄꯥ ꯅꯨꯄꯥ ꯑꯣꯏꯔꯝꯃꯤꯅꯦ ꯑꯗꯨꯀꯣ ꯑꯪ ꯑꯩꯗꯣ ꯁꯦꯡꯅꯗꯤ ꯏꯆꯦꯉꯣꯟꯗ ꯄꯤꯅꯤꯉꯥꯏꯅ ꯇꯧꯕꯅꯦꯕ ꯁꯤ ꯅꯝꯕꯔꯁꯦ
ꯑꯥ
ꯑꯗꯨ ꯃꯥꯅ ꯅꯨꯄꯤ ꯅꯨꯄꯤ ꯑꯣꯏꯔꯗꯤ ꯃꯥꯗꯣ ꯋꯥꯡ ꯑꯅꯨꯄꯤꯁꯤꯡꯗꯤ ꯅꯨꯄꯤꯕꯨ ꯋꯥ ꯉꯥꯡꯅꯤꯡ ꯇꯦ ꯑꯗꯨꯝ ꯍꯥꯏꯕꯀꯣ
ꯑꯥ
ꯑꯗꯨꯒꯤ ꯑꯩꯗꯣ ꯑꯩꯅ ꯑꯃꯨꯛ ꯀꯣꯜ ꯇꯧꯈ꯭ꯔꯕ
ꯑꯥ
ꯅꯠꯇ꯭ꯔꯗꯤꯀꯣ ꯑꯩꯗꯣ ꯆꯦꯉꯣꯟꯗ ꯉꯥꯡꯅꯤ ꯑꯥ ꯒꯪꯒꯣ
ꯑꯗꯨ ꯑ ꯆꯦꯟꯖ ꯇꯧꯕ ꯌꯥ ꯑ ꯑꯗꯨꯝ ꯇꯨꯃꯥꯏꯅ ꯇꯨꯃꯥꯏꯅꯠꯇ꯭ꯔꯗꯤ ꯇꯧꯕꯗ ꯌꯥꯗꯕꯅꯤ ꯑꯗꯨꯒ ꯇꯧꯕ ꯀꯥꯟꯗ ꯁꯤꯒꯤ ꯃꯇꯥꯡ ꯃꯇꯥꯡꯗ ꯋꯥꯔꯤ ꯁꯥꯟꯅꯕ ꯌꯥꯗꯦ ꯑꯗꯨꯒ ꯎꯝ ꯑꯗꯨꯒ ꯆꯦꯟꯖ ꯇꯧꯕꯁꯨ ꯃꯈꯣꯟꯗꯨ ꯆ ꯅꯪ ꯍ ꯇꯧꯔꯗꯤ ꯍꯣꯏ ꯃꯈꯣꯟꯗꯨ ꯃꯤ ꯑꯇꯣꯞꯄ ꯍꯥꯞꯄ ꯌꯥꯗꯕꯅꯤ ꯊꯕꯛꯇꯣꯀꯣ ꯍꯧꯖꯤꯛ ꯀꯣꯂꯦꯖ ꯀꯨꯝꯕꯗꯨ ꯑ ꯑꯇꯣꯞꯄ ꯃꯤ ꯃꯤ ꯀꯣꯂꯦꯖꯇ ꯀꯥꯍꯟꯕ ꯌꯥꯗꯦ ꯑꯗꯨꯒ ꯍꯣꯏ ꯍꯣꯏ ꯃꯈꯣꯟꯗꯣ ꯑꯃꯗ ꯆꯠꯀꯗꯕꯀꯣ
ꯑꯣ ꯍꯥꯏꯕꯗꯤ
ꯑ ꯑꯩ ꯅꯪ ꯍꯣꯔꯦꯟ ꯁꯤꯒꯤ ꯀꯩꯅꯣ ꯍꯧꯖꯤꯛ ꯑꯩꯕꯥꯅꯤ ꯑ ꯋꯥꯔꯤ ꯁꯥꯟꯅꯁꯦ ꯑꯗꯨꯒ ꯀꯩꯅꯣ ꯑꯩꯅ ꯑ ꯍꯥꯏꯕꯤꯔꯛꯀꯦ ꯗꯤ ꯌꯥꯏꯗꯅ ꯅꯪ ꯅꯪꯪ ꯈꯪ ꯈꯪ ꯈꯪꯉꯝꯗꯕꯣ ꯑꯣꯔ ꯑꯅꯧꯕ꯭ꯔꯣ
ꯍꯣꯏ ꯑꯅꯧꯕꯅꯦ
ꯑꯣꯀꯦ ꯑꯣꯀꯦ ꯑꯗꯨꯗꯤ ꯑꯩꯅ ꯍꯥꯏꯕꯤꯔꯛꯀꯦꯀꯣ ꯑꯗꯣ ꯍꯧꯖꯤꯛ ꯄꯨꯗꯤ ꯍꯧꯖꯤꯛꯄꯨꯗꯤ ꯑꯩꯕꯥꯅꯤ ꯃꯩꯇꯩꯂꯣꯟꯗ ꯑꯗꯨꯝ ꯋꯥꯔꯤ ꯁꯥꯟꯅꯔ ꯂꯣꯏꯁꯦ
ꯑꯥ
ꯅꯪꯗꯤ ꯃꯩꯇꯩꯔꯣꯟꯗꯤ ꯀꯌꯥꯃꯨꯛ ꯁꯥꯟꯅꯕ ꯑ ꯑ ꯄꯤꯛꯄꯗꯒꯤ ꯋꯥ ꯋꯥꯁꯦ ꯑꯗꯨꯝ ꯍꯩ ꯍꯩꯈ꯭ꯔꯕꯣ
ꯍꯩ ꯅꯠꯇꯦ ꯍꯦ
ꯅꯪ ꯅꯪꯒꯤ ꯃꯩꯇꯩꯂꯣꯟꯁꯦ ꯈꯔ ꯇꯞꯄ ꯃꯥꯜꯂꯦꯀꯣ ꯑꯗꯨꯝ ꯇꯝꯕ ꯀꯥꯟꯗ ꯑꯥ ꯍꯥꯥ
ꯐꯖꯅ ꯊꯣꯛꯇꯕꯅꯦ
ꯑꯣꯀꯦ ꯑꯗꯨ ꯑꯗꯨꯝ ꯇꯧꯔꯗꯤ ꯍꯩꯔꯛꯀꯅꯤꯗ ꯀꯤꯅꯨ ꯀꯤꯅꯨ ꯑꯩ ꯑꯩꯁꯨ ꯍꯩꯇꯕꯤꯗ ꯂꯥꯛꯑꯏꯦꯅꯦꯕꯀꯣ ꯑꯗꯣ ꯑꯗꯨꯝ ꯍꯩ ꯇꯝꯕ ꯀꯥꯟꯗ ꯅꯪ ꯇ꯭ꯔꯥꯏꯞ ꯇ꯭ꯔꯥꯏꯞ ꯇ꯭ꯔꯥꯏꯞ ꯅꯠꯇ꯭ꯔꯣ ꯑꯣꯀꯦ ꯑꯣꯀꯦ ꯃꯩꯇꯩ ꯂꯣꯟ ꯑꯗꯨꯝ ꯋꯥ ꯉꯥꯡꯉꯣ ꯑꯗꯨꯝ ꯍꯩꯔꯛꯀꯅꯤ ꯀꯤꯅꯨꯨ ꯀꯤꯅꯨ
ꯑ
ꯑꯦ ꯃꯩꯇꯩꯂꯣꯟꯁꯦ ꯂꯨꯕ ꯀꯩꯁꯨ ꯂꯩꯇꯦ
ꯎꯝ
ꯑꯗꯨꯁꯨꯑꯗꯨꯝ ꯇꯧ ꯑꯗꯨꯝꯍꯩꯔꯛꯀꯅꯤ ꯑꯗꯨ ꯑꯗꯨꯅꯦ
ꯅꯪ ꯀꯣꯂꯦꯖꯁ ꯀꯣꯂꯦꯖꯁ ꯁꯥꯇ꯭ꯔꯔꯣ
ꯍꯥꯏ ꯀꯣꯂꯦꯖꯪꯪꯪꯪꯪ ꯁꯥꯇ꯭ꯔꯅꯦ
ꯑꯣꯀꯦ ꯀꯣꯂꯦꯖ꯭-ꯁꯇ꯭ꯔꯥ ꯁꯥꯁꯦꯃꯤꯁꯇꯔꯗꯤ ꯀꯌꯥꯃꯨꯛ ꯇꯝꯈ꯭ꯔꯦ
ꯑꯍꯥꯟꯕ꯭ꯔꯣꯑꯣ ꯑꯗꯨ ꯑꯗꯨꯗꯤ ꯀꯔꯝ ꯀꯔꯝꯕ ꯁꯕꯖꯦꯛ ꯂꯧꯢꯕꯣ
ꯄꯥꯏꯕꯀꯣ ꯍꯤꯁꯇ꯭꯭ꯔꯤꯖꯨ ꯍꯣꯏ ꯑꯣꯖꯥꯕꯨꯗꯤ ꯅꯨꯡꯉꯥꯏꯀꯣ
ꯍꯦ ꯅꯨꯡꯗꯤ-ꯅꯨꯡꯉꯥꯏꯌꯦ
ꯑꯣꯀꯦ ꯑꯣꯖꯥ ꯅꯨꯡꯉꯥꯏ ꯍꯥꯏꯕꯀꯣ ꯑꯣꯀꯦ ꯑꯣꯀꯦ ꯐꯖꯅ ꯇꯝꯃꯣ ꯑꯣꯖꯥ ꯑꯣ ꯀꯝꯕ ꯁꯕꯖꯦꯛꯅꯦ ꯍꯥꯏꯕꯥ
ꯍꯤꯁꯇ꯭ꯔꯤ
ꯍꯤꯁꯇ꯭ꯔꯤ ꯍꯥꯏꯔꯗꯤ ꯅꯪ ꯑꯣꯑꯣ ꯁꯕꯖꯦꯛ ꯂꯣꯏ ꯂꯣꯏꯅꯃꯛ ꯅꯪ ꯀꯣꯂꯦꯖ ꯀꯝꯕ ꯍꯤꯁꯇ꯭ꯔꯤ ꯍꯥꯏꯅ ꯆꯠꯀꯦꯔꯣ ꯍꯤꯁꯇ꯭ꯔꯤ ꯍꯥꯏꯕꯁꯤ ꯑꯥꯔꯠꯁ ꯅꯠꯇ꯭ꯔꯣ ꯑꯗꯨꯗꯤ ꯑꯣꯀꯦ ꯑꯣꯀꯦ ꯑꯩꯗꯤ ꯅꯪ ꯑꯣꯀꯦ ꯑꯣꯀꯦ ꯍꯤꯁꯇ꯭ꯔꯤꯖꯨ ꯌꯥꯏꯗ ꯍꯤꯁꯇ꯭ꯔꯤ ꯅꯪ ꯅꯪ ꯑꯣ ꯑꯣꯅꯔꯁ ꯇꯤ ꯀꯩꯗ ꯂꯣꯏꯁꯟꯅꯤꯡꯕ ꯀꯔꯝꯕ ꯁꯕꯖꯦꯛꯇꯥ
ꯑꯥ ꯑꯣꯅꯔꯁꯇꯨ ꯍꯤꯁꯇ꯭ꯔꯤ ꯄꯥꯏꯝꯅꯦ ꯑꯗꯣ
ꯑꯣꯀꯦ ꯑꯣꯅꯔꯁ ꯑꯣꯀꯦꯑꯣꯀꯦ ꯃꯤꯗꯤ ꯅꯪ ꯅꯃꯥꯟꯅꯕꯁꯤꯡꯗꯤ ꯀꯌꯥꯃꯨꯛꯁꯦꯝꯈ꯭ꯔꯦ ꯑꯃ ꯑꯅꯤ ꯑꯍꯨꯝ
ꯎꯪꯎꯪ ꯉꯥꯢꯈꯣꯀꯣ ꯑꯝꯃꯥ
ꯑꯃꯛ ꯑꯃ ꯑꯅꯤ ꯑꯣꯀꯦ ꯇ꯭ꯔꯥꯏꯕ꯭ꯔꯣ ꯇ꯭ꯔꯥꯏꯕ꯭ꯔꯣ ꯅꯣꯏ ꯅꯪ ꯅꯪꯒꯤ ꯃꯁꯦꯟꯔꯣ ꯑꯣ ꯇꯣꯉꯥꯟꯕ꯭ꯔꯣ
ꯑꯥ ꯑꯅꯤꯗꯤ ꯇꯣꯉꯥꯜꯂꯦꯕ ꯑꯥ ꯑꯍꯨꯝꯗꯤ ꯇꯣꯡꯉꯥꯜꯂꯦꯕ
ꯑꯣ
ꯑꯗꯨꯒ ꯑꯃꯥꯗꯣ ꯑꯃꯨꯛꯒ ꯇꯣꯡꯉꯥꯟꯕ
ꯑꯣ
ꯑꯗꯨꯒ ꯑꯥ ꯑꯃ ꯑꯅꯤꯍꯨꯝ ꯃꯔꯤꯗꯨꯅ ꯑꯃꯨꯛꯀꯥ ꯇꯣꯡꯉꯥꯟꯕ
ꯑꯣꯀꯦ- ꯑꯣꯀꯦ ꯌꯥꯏ- ꯌꯥꯏ
ꯎꯪꯝ
ꯍꯣꯏ ꯍꯤꯁꯇ꯭ꯔꯤꯖꯦ ꯅꯪ ꯄꯥꯝ- ꯄꯥꯝꯃꯗ꯭ꯔꯣ ꯂꯧꯔꯣ ꯑꯣ ꯑꯗꯨꯝ ꯂꯧꯕ ꯅꯪ ꯍꯤꯁꯇ꯭ꯔꯤ ꯂꯧꯕ ꯀꯥꯟꯗ ꯄꯥꯝꯕꯩꯔꯣ- ꯄꯥꯝꯗꯕꯩ ꯏꯔꯣ ꯀꯩꯇꯧꯕꯩ ꯂꯧꯕ
ꯄꯥꯝꯃꯗꯤ- ꯄꯥꯝꯕꯒꯤ ꯂꯧꯕꯅꯤꯅ
ꯄꯥꯝꯕꯒꯤ ꯂꯧꯕꯀꯣ ꯑꯣꯀꯦ ꯑꯣ ꯍꯤꯁꯇ꯭ꯔꯤꯖꯨꯀꯣ ꯍꯣꯏ ꯍꯤꯁꯇ꯭ꯔꯤꯖꯨꯌꯥꯝ ꯐꯩ ꯀꯩꯅꯣ ꯍꯥꯏꯔꯗꯤ ꯍꯤꯁꯇ꯭ꯔꯤꯖꯦ ꯍꯣꯏ ꯊꯥꯏꯅꯒꯤ ꯇꯥꯛꯄꯅꯤꯗꯅ ꯑꯗꯨ ꯁꯤ ꯍꯤꯁꯇ꯭ꯔꯤꯖꯦ ꯑꯩꯈꯣꯏ ꯃꯅꯤꯄꯨꯔꯤꯒꯤ ꯇꯥꯛꯄ꯭ꯔꯣ ꯃꯄꯥꯟꯒꯨꯝꯕꯒꯤ ꯇꯝꯃꯒ ꯂꯩꯕꯅ
ꯑꯥ ꯃꯅꯤꯄꯨꯔꯤꯒꯤ
ꯃꯅꯤꯄꯨꯔꯤꯒꯤ ꯇꯝꯕꯀꯣ ꯑꯀꯦ ꯃꯅꯤꯄꯨꯔꯤꯒꯤꯁꯨ ꯐꯩ ꯔꯥ ꯔꯥꯅꯤ ꯑ ꯔꯥꯅꯤ ꯃꯤ ꯃꯤꯒꯤ ꯃꯤꯡꯁꯤꯡꯗꯤ ꯇꯝꯕ꯭ꯔꯣ ꯑꯣꯔ ꯐꯤꯗꯝ ꯑꯣ ꯑꯣꯀꯦ ꯑꯣꯀꯦ ꯌꯥꯝ ꯐꯩ
ꯃꯤꯒꯤ ꯃꯤ ꯑꯗꯨꯒ ꯀꯩꯅꯣ ꯎꯝ ꯊꯥꯏꯅꯥ ꯊꯥꯏꯅꯒꯤ ꯃꯤ ꯍꯣꯏ ꯀꯔꯝꯃꯥꯏꯅ ꯍꯤꯡꯕ꯭ꯔꯣ ꯑꯗꯨ ꯑꯗꯨ ꯑꯗꯨꯗꯨ ꯇꯝ
ꯍꯤꯁ ꯍꯤꯁꯇ꯭ꯔꯤꯕꯨꯗꯤ ꯏꯟꯇ꯭ꯔꯦꯁ ꯌꯥꯎꯕ꯭ꯔꯣ
ꯍꯣꯏ ꯏꯟꯇ꯭ꯔꯦꯁ ꯂꯩꯌꯦ ꯑꯗꯨ ꯋꯥꯔꯤꯗꯣ ꯀꯣ ꯇꯥꯕ ꯅꯨꯡꯉꯥꯕꯅꯦꯗ
ꯑꯣꯀꯦ ꯑꯣꯀꯦ ꯑꯣꯀꯦ ꯋꯥꯔꯤ ꯇꯥꯕ ꯅꯨꯡꯉꯥꯏ ꯍꯥꯏꯕꯀꯣ
ꯍ
ꯆꯨꯝꯃꯦ ꯆꯨꯝꯃꯦ ꯍꯤꯁꯇ꯭ꯔꯤꯖꯦ ꯑꯩꯁꯨ ꯍꯤꯁꯇ꯭ꯔꯤꯖꯦ ꯈꯔꯕꯨꯗꯤ ꯄꯥꯝꯃꯦ ꯍꯤꯁꯇ꯭ꯔꯤ ꯖꯦ ꯀꯣ ꯃꯤ ꯀꯩꯅꯣ ꯊꯥꯏꯅꯒꯤ ꯅꯤꯡꯊꯧꯁꯤꯡꯅ ꯀꯃꯥꯏꯅ ꯍꯤꯡꯉꯝꯒꯦ ꯃꯣꯏ ꯀꯃꯥꯏꯅ ꯆꯥꯛ ꯆꯥꯒꯦ ꯀꯃꯥꯏꯅ ꯍꯤꯡꯒꯦ ꯍꯥꯏꯕꯗꯨꯀꯣ ꯑꯗꯨꯒꯨꯝꯕꯗꯣ ꯇꯥꯕ ꯌꯥꯝ ꯅꯨꯡꯉꯥꯏ ꯍꯣꯏ
ꯎꯝ
ꯅꯪ ꯃꯅꯤꯄꯨꯔꯤꯗꯤ ꯄꯤꯛꯄ ꯀꯥꯟꯗ ꯂꯧꯔꯛꯄ꯭ꯔꯣ ꯃꯅꯤꯄꯨꯔꯤꯗꯤ ꯃꯅꯤꯄꯨꯔꯤ ꯍꯥꯏꯕ
ꯑ ꯍꯣꯏ ꯑ ꯄꯤꯛꯄ ꯀꯥꯟꯅꯤꯒꯤꯀꯣ ꯂꯧ ꯗꯤ ꯂꯧꯋꯦꯕ ꯑꯗꯨ ꯀ꯭ꯔꯤꯁꯨ ꯒ꯭ꯌꯥꯟꯃꯦꯟ ꯇꯥꯗꯕ ꯄꯤꯛ ꯄꯤꯛꯄ ꯀꯥꯟꯅꯤꯀꯣ
ꯑꯣ
ꯍ ꯀꯣꯛ ꯁꯝ ꯂꯥꯏ ꯈꯛꯇ
ꯀꯣꯛ ꯁꯝ ꯂꯥꯏ ꯏ ꯄꯥ ꯅ ꯑꯗꯨꯒꯨꯝꯕꯗꯤ ꯂꯣꯏ ꯄꯥ ꯄꯥꯕꯗꯤ ꯊꯣꯛꯄ꯭ꯔꯣ
ꯍꯣꯏ ꯑ ꯑꯁꯤ ꯈꯛꯇ ꯐꯖꯅ ꯈꯪꯉꯦ ꯑꯗꯨ ꯋꯥꯔꯤꯗꯣ ꯋꯥꯔꯤꯗꯣ ꯈꯪꯗꯤ ꯈꯪꯕ ꯀꯣ ꯑꯗꯨ ꯏꯕ ꯍꯩꯇꯕ ꯃꯩꯇꯩꯂꯣꯟ ꯑꯃ ꯂꯩꯅ ꯑ ꯏ ꯃꯩꯇꯩꯂꯣꯟꯗ ꯏꯕ
ꯑꯥ
ꯑꯗꯨ ꯏꯕ ꯍꯩꯇꯕꯅꯤꯅ
ꯇꯧꯕ ꯑꯗꯨ ꯑꯩꯅ ꯑꯣꯀꯦ ꯃꯩꯇꯩꯂꯣꯟꯗꯤ ꯂꯥꯏꯗ ꯑꯗꯨꯝ ꯒ꯭ꯌꯥꯟ ꯇꯥꯔꯗꯤ ꯑꯗꯨꯝ ꯄꯥꯕ ꯊꯣꯛꯄꯅꯦ
ꯑꯣꯥ ꯄꯥ ꯄꯥꯕꯁꯨ ꯍꯩꯇꯦ ꯃꯤꯅ ꯍꯥꯏꯕ ꯀꯥꯟꯗ ꯑꯗꯨꯝ ꯃꯤꯅ ꯍꯥꯏꯕ ꯀꯥꯟꯗ ꯑꯗꯨꯝ ꯈꯔ ꯈꯔ ꯒꯦꯟ ꯇꯥꯕꯀꯣ ꯑꯗꯨ ꯑꯈꯣꯏꯗꯣ ꯎꯝ ꯀ꯭ꯂꯥꯁ ꯑꯈꯣꯏꯗꯣ ꯑꯝ ꯇꯔꯦꯠꯀ ꯅꯤꯄꯥꯟꯗꯣ
ꯑꯥ
ꯀꯥꯗꯕꯤꯅꯦꯕ
ꯑꯥ ꯅꯪ ꯀꯩꯇꯧꯕꯩ ꯁ꯭ꯀꯨꯜ ꯀꯥꯗꯕ ꯀꯥꯅꯤꯡꯗꯕ
ꯑ ꯅꯠꯇꯦ ꯑꯗꯨ ꯑꯥ ꯂꯥꯏꯅꯥ ꯂꯥꯛꯄꯗꯣ
ꯑ
ꯀꯣꯚꯤꯠ ꯅꯥꯏꯟꯇꯤꯟꯒꯤ ꯗ
ꯀꯣꯚꯤꯠ ꯅꯥꯏꯟꯇꯤꯟꯁꯤꯀꯣ ꯑꯩꯈꯣꯏ ꯀꯣꯚꯤꯠ ꯅꯥꯏꯟꯇꯤꯟ ꯇꯧꯕ ꯀꯥꯟꯗ ꯍꯣꯏ ꯃꯤ ꯑꯌꯥꯝꯕ ꯁ꯭ꯀꯨꯜꯁꯨ ꯀꯥꯟꯅꯗ꯭ꯔꯦ ꯊꯕꯛꯁꯨ ꯇꯧꯅꯗ꯭ꯔꯦ ꯍꯣꯏ ꯍꯣꯏ ꯑꯗꯨꯒꯤ ꯍꯣꯏ ꯍꯣꯏ ꯍꯣꯏ ꯍꯣꯏ ꯍꯣꯏ ꯍꯣꯏ ꯌꯥꯝ ꯇꯧꯕ ꯍꯣꯏ ꯍꯣꯏ ꯌꯥꯝ ꯐꯠꯇꯦ ꯀꯧꯕꯤꯁꯤꯅ ꯍꯣꯏ ꯑꯗꯨ ꯅꯪ ꯅꯪ ꯅꯪꯕꯨꯗꯤ ꯆꯤꯡꯗ ꯆꯤꯡ ꯆꯤꯡꯗ ꯁꯤꯡꯒꯠꯂꯛꯄ꯭ꯔꯣ ꯀꯃꯥꯏ ꯇꯧꯒꯦ ꯑꯣꯔ ꯑꯣ ꯆꯤꯡ ꯑꯣꯀꯦ ꯎꯝ ꯎꯝ ꯑꯣꯀꯦ ꯆꯤꯡ ꯆꯤꯡꯗ ꯂꯩꯕ ꯅꯨꯡꯉꯥꯏꯕ꯭ꯔꯣ ꯇꯝꯄꯥꯛꯅ ꯂꯩ ꯅꯨꯡꯉꯥꯏ ꯅꯨꯡꯉꯥꯏꯒꯦ
ꯍꯩ ꯀ꯭ꯔꯤ ꯍꯥꯏꯕ
ꯆꯤꯡꯗ ꯂꯩꯕ ꯅꯨꯡꯉꯥꯏꯕ꯭ꯔꯣ ꯇꯝꯄꯥꯛꯅ ꯅꯨꯡꯉꯥꯏꯕ꯭ꯔꯣ
ꯎꯝ ꯈꯪꯗꯦꯗ ꯑꯗꯨꯝ ꯆꯞ ꯃꯥꯟꯅꯩꯌꯦꯗ ꯍ ꯅ ꯆꯤꯡꯗꯒꯤ ꯍꯦꯟꯅ ꯅꯦ ꯅꯨꯡꯉꯥꯏ
ꯑꯣꯀꯦ ꯆꯤꯡ ꯆꯤꯡꯁꯦ ꯌꯥꯝ ꯅꯨꯡꯉꯥꯏ ꯍꯣꯏ ꯍꯣꯢ ꯆꯤꯡꯕꯨꯗꯤ ꯏꯪꯉꯤꯗꯥ
ꯏꯪꯕꯁꯨ
ꯏꯪꯕꯁꯨ ꯀꯩꯅꯣꯒꯨꯝꯕꯁꯨ ꯍꯣꯏ ꯆꯤꯡꯗ ꯂꯣꯏ ꯎꯝ
ꯆꯤꯡꯒꯨꯝꯕꯗꯤ ꯅꯣꯏ ꯆꯤꯡꯗꯤ ꯁꯥꯒꯨꯝꯕꯗꯤ ꯂꯣꯏ ꯁꯨꯕ꯭ꯔꯣ ꯐꯣꯔ ꯑꯦꯛꯖꯥꯝꯄꯜ ꯁꯥꯒꯨꯝ ꯒꯨꯝꯕ ꯅꯥꯄꯤꯒꯨꯝꯕ ꯑꯣꯔ ꯑꯥ ꯍꯩꯒꯨꯝꯕ ꯂꯣꯏ
ꯍꯣꯏ ꯂꯣꯏ ꯂꯩ ꯑꯗꯨ ꯈꯔ ꯈꯔꯗꯤ ꯂꯩꯇꯦꯗ ꯈꯔ ꯈꯔ ꯍꯠꯇꯅꯦ ꯑꯗꯨ ꯀꯩꯅꯣꯅꯦ ꯑꯗꯨ ꯑꯝ
ꯁꯥ ꯁꯥꯁꯨ ꯐꯣꯔ ꯑꯦꯛꯖꯥꯝꯄꯜ ꯁꯥ ꯍꯥꯏꯐꯦꯠ ꯐꯪꯉꯤꯗꯅ ꯁꯖꯤꯒꯨꯝꯕ ꯌꯣꯡꯒꯨꯝꯕ ꯂꯣꯏ ꯐꯪꯕ꯭ꯔꯣ
ꯍꯣꯢ ꯐꯪ ꯐꯪꯕꯅꯦ
ꯑꯣꯀꯦ ꯂꯣꯏ ꯐꯪꯉꯦ ꯍꯥꯏꯕꯀꯣ ꯑꯣꯀꯦ ꯌꯥꯝ ꯐꯔꯦ ꯌꯥꯝ ꯐꯔꯦ ꯑꯁ ꯆꯤꯡꯁꯦ ꯆꯠꯇꯕ ꯀꯨꯏꯔꯦ ꯑꯩꯁꯨ ꯆꯤꯡꯕꯨꯗꯤ ꯆꯠꯅꯤꯡꯉꯤꯅꯦ
ꯑ ꯑꯟꯗꯨ ꯕꯣ ꯅꯣꯡꯃꯥ ꯀꯣꯏꯕ ꯆꯠꯁꯤꯅ
ꯀꯣꯏꯕ ꯆꯠꯄ ꯌꯥꯏ ꯆꯤꯡꯁꯤꯀꯣ
ꯍꯣꯏ ꯈꯣꯏ ꯎꯝ
ꯎꯝ
ꯑ ꯑꯈꯣꯏ ꯌꯨꯝꯅꯦꯅꯤꯀꯣ ꯌꯨꯝꯗꯒꯤ ꯆꯤꯡ ꯆꯠꯊꯣꯛꯄꯗꯣ
ꯑꯥ
ꯄꯨꯡ ꯃꯔꯤ ꯃꯉꯥ ꯀꯨꯝꯕ ꯂꯧꯕꯅꯦ ꯆꯤꯡ ꯀꯥꯕꯅꯤꯉꯥꯏꯗꯣ ꯑꯗꯨꯒ ꯃꯤ ꯀꯟꯕꯁꯤꯡꯅꯤꯀꯣ
ꯑ
ꯑ ꯉꯁꯤ ꯑ ꯆꯟꯗꯦꯗꯅ ꯑꯃꯨꯛ ꯑꯃꯨꯛ ꯍꯜꯂꯛꯒꯅꯤ
ꯑꯥ
ꯀꯣ ꯁꯣꯟꯕ ꯃꯤꯁꯤꯡꯗꯤ ꯑꯗꯨꯝ ꯑꯗꯨꯗ ꯑꯃꯨꯛ ꯇꯨꯝꯈ꯭ꯔꯅꯤ
ꯑꯣꯀꯦ ꯅꯪꯗꯤ ꯑꯣꯀꯦ ꯐꯣꯔ ꯑꯦꯛꯖꯥꯝꯄꯜ ꯍꯣꯏ ꯆꯤꯡꯒꯤꯁꯦ ꯐꯣꯔ ꯑꯦꯛꯖꯥꯝꯄꯜ ꯑꯩꯈꯣꯏ ꯇꯝꯄꯥꯛꯇ ꯂꯩꯔꯗꯤ ꯑꯩꯈꯣꯏꯁꯦ ꯃꯄꯥꯡꯒꯜꯁꯦ ꯁꯣꯜꯂꯦꯕꯀꯣ ꯆꯤꯡꯒꯤꯅ ꯈꯔꯕꯨꯗꯤ ꯀꯜꯂꯦꯕꯀꯣ ꯀꯩꯅꯣ ꯍꯥꯏꯗꯤ ꯑꯩꯈꯣꯏꯗꯤ ꯇꯝꯄꯥꯛꯇ ꯂꯩꯕꯒꯤ ꯑꯥ ꯍꯣꯏ ꯃꯄꯥꯡꯒꯜꯁꯦ ꯍꯥꯏꯐꯦꯠꯇꯤ ꯁꯣꯜꯂꯦ ꯑꯗꯨꯒꯤ ꯍꯣꯏ
ꯑꯥ ꯑꯗꯨꯒꯤꯅꯦ ꯆꯤꯡ ꯆꯤꯡꯒꯤꯁꯤꯡꯁꯦ ꯃꯣꯏ ꯆꯥꯕ ꯈꯣꯠꯄꯒꯨꯝꯕꯁꯦ ꯂꯣꯏ ꯐꯖꯩ ꯑꯗꯨꯗꯒꯤ ꯃꯣꯏ ꯃꯄꯥꯡꯒꯜꯁꯨ ꯂꯣꯏ ꯀꯜꯂꯦ ꯑꯥ ꯀꯣꯏꯕ ꯆꯠꯂꯁꯨ ꯍ ꯊꯕꯛꯀꯨꯝꯕ ꯇꯧꯕ ꯀꯥꯟꯗꯁꯨ ꯍꯣꯏ ꯑꯗꯨꯁꯨ ꯇꯝꯄꯥꯛꯀꯤꯅ ꯁꯤꯡꯕ ꯍꯦꯟꯈꯤꯔꯣ ꯇꯝꯄꯥꯛꯀꯤꯁꯤꯡ
ꯑ ꯎꯝ
ꯑꯥ ꯍꯣꯏ ꯑꯗꯨꯢꯅꯦ ꯍꯣꯏ ꯆꯤꯡꯕ ꯆꯤꯡ ꯆꯤꯡꯒꯤ ꯃꯤꯁꯨ ꯂꯣꯏ ꯐꯩꯗ
ꯑꯥ
ꯑꯥ ꯑꯗꯨ ꯆꯤꯡꯗ ꯅꯪꯒ ꯆꯤꯡ ꯆꯤꯡꯒ ꯇꯝꯄꯥꯛꯇꯤ ꯀꯝꯕ ꯄꯥꯝꯒꯦ
ꯎꯝ ꯆꯤꯡ ꯄꯥꯝꯃꯦ ꯑꯩꯗꯤ
ꯆꯤꯡ ꯆꯤꯡꯁꯤꯀꯣ ꯆꯤꯡ ꯆꯤꯡꯅꯗꯤ ꯍꯣꯏ ꯂꯩꯕꯕꯨꯗꯤ ꯃꯥꯅꯗꯤ ꯍꯦꯟꯅ ꯅꯨꯡꯉꯥꯏꯕꯅꯦ
ꯑꯗꯨ ꯀꯣ ꯆꯤꯡꯗꯗꯣ ꯎꯝ ꯐꯠꯇꯕ ꯑꯥ ꯅꯨꯡꯉꯥꯏ